ꯍꯜꯂꯣ ꯇꯥꯕ꯭ꯔꯣ
ꯇꯥꯕ꯭ꯔꯣ
ꯑꯥꯎ ꯍꯣꯏ ꯍꯣꯏ ꯇꯥꯏꯌꯦ ꯍꯣꯏ ꯍꯣꯏ
ꯍꯜꯂꯣ
ꯑꯥꯎ ꯍꯣꯏ ꯇꯥꯏꯌꯦ ꯅꯪꯗꯤ ꯇꯥꯕ꯭ꯔꯣ ꯍꯜꯂꯣ
ꯀꯩꯗꯧꯔ ꯂꯩꯒꯦ ꯇꯥ꯭ꯕꯔꯣ ꯀꯩꯗꯧꯔ ꯂꯩꯒꯦ
ꯍꯥꯥ
ꯀꯩꯗꯧꯔꯒ ꯂꯩꯕ꯭ꯔꯣ ꯍꯥꯏꯕ ꯅꯪꯗꯤ
ꯆꯥꯛ ꯂꯧꯔꯒ ꯑꯃꯨꯛ ꯂꯥꯛꯑꯦ ꯍꯧꯖꯤꯛꯁꯦ ꯅꯪꯗꯤ
ꯀꯔꯤ ꯂꯧ ꯆꯠꯂꯦ ꯍꯥꯏꯕ ꯀꯔꯤ ꯂꯧꯕ ꯆꯠ ꯔꯨꯝꯗ ꯂꯩꯌꯦ
ꯑꯥ ꯆꯥꯛ ꯂꯧꯕ ꯆꯠꯄ ꯑꯣ ꯑꯥ ꯀꯩꯝꯇ ꯅꯠꯇꯦ ꯆꯥꯛ ꯂꯧꯕ ꯆꯠꯄꯁꯨꯝ ꯍꯥꯏꯕꯅꯦ
ꯑꯣ ꯅꯨꯡꯉꯥꯏ ꯎ ꯇꯥꯏ ꯅꯨꯡꯉꯥꯢꯌꯦ ꯆꯥꯛ ꯂꯧꯕ ꯆꯠꯄꯗꯤ
ꯍꯣꯢ ꯆꯥꯛ ꯆꯗ꯭ꯔꯗꯤ ꯌꯥꯗꯦꯗꯅ ꯑꯩ ꯆꯥꯗ꯭ꯔꯗꯤ ꯑꯩꯒꯤ ꯂꯧꯕꯅꯦ ꯆꯥꯛ ꯆꯥꯅꯤꯡꯉꯥꯏ ꯀꯤꯠꯆꯥꯟꯗ ꯂꯧꯕ ꯑꯥꯎ ꯇꯥꯗꯕ꯭ꯔꯣ ꯇꯥꯕ꯭ꯔꯥ ꯇꯥꯏꯑꯦ ꯑꯩꯗꯤ ꯇꯥꯕ꯭ꯔꯥ
ꯎꯝ ꯇꯥꯔꯦ ꯇꯥꯔꯦ ꯑꯝ ꯑꯉꯣꯡꯗꯅꯦ ꯑꯉꯣꯡꯗ ꯅꯦꯠ
ꯁꯦ
ꯎ ꯂꯧꯕꯨꯛ ꯂꯧꯕꯨꯛꯇ ꯂꯩꯕꯗꯣ ꯑꯩꯩ ꯅꯦꯠꯋꯥꯛ ꯈꯔ ꯅꯨꯡꯉꯥꯏꯇꯕ ꯃꯥꯜꯂꯦ
ꯑꯣꯍꯣ ꯑꯁ ꯂꯣꯏꯔꯦꯍꯦ
ꯔꯣꯗꯔꯤꯍꯦ ꯍꯥꯎꯕꯗꯉꯥꯏꯔꯤ ꯀꯔꯤꯅꯣ ꯂꯣꯢꯗꯔꯤꯍꯦ ꯀꯥꯢꯗꯒꯤ
ꯑꯁ ꯂꯣꯏꯔꯦꯍꯦ ꯑꯗꯨꯃꯥꯏꯅ ꯇꯧꯔꯗꯤ ꯄꯨꯡ ꯀꯌꯥ ꯐꯥꯎꯔꯥ ꯂꯧ ꯆꯠꯄꯁꯦ
ꯔꯤ ꯂꯣꯏꯗ ꯇꯥꯏ ꯎꯝ
ꯑꯗꯣ ꯇꯥꯕ꯭ꯔꯥ
ꯀꯥꯏꯁꯦ ꯀꯗꯔꯣ
ꯅꯪ ꯂꯥꯎ ꯆꯠꯄꯁꯦ ꯇꯥꯕ꯭ꯔꯣ
ꯇꯥꯢꯌꯦ ꯇꯥꯢꯌꯦ
ꯑꯥꯎ ꯂꯧ ꯆꯠꯄꯁꯦ ꯄꯨꯡ ꯀꯌꯥ ꯐꯥꯎꯅꯣ ꯆꯠꯗꯣꯏꯁꯦ
ꯑꯁ ꯈꯔ ꯂꯩꯔꯗꯤ ꯍꯂꯥꯛꯑꯅꯤ
ꯑꯣ ꯀꯨꯏꯅ ꯆꯠꯇꯕꯤꯗ ꯂꯧꯗ ꯀꯃꯥꯏ ꯀꯃꯥꯏ ꯇꯧꯕ
ꯂꯧ ꯀꯣꯏꯑꯦ ꯂꯧ ꯀꯣꯏꯔꯒ ꯍꯌꯦꯡ ꯈꯨꯨꯜꯂꯅꯤ ꯑꯗꯨꯗꯤ ꯂꯣꯏꯔꯦ
ꯑꯣ ꯑꯣ ꯑꯣ ꯑꯣ ꯑꯣ ꯑꯣ ꯆꯦꯟꯒꯤ ꯆꯦꯟꯒꯤ ꯂꯧꯔꯥ
ꯌꯥꯔꯦ
ꯅꯠꯇ꯭ꯔꯣ ꯅꯠꯇꯦ ꯑꯩꯅ ꯍꯥꯏꯕꯗꯤ
ꯐꯧꯒꯤ ꯂꯧꯔ ꯐꯧꯒꯤ ꯂꯧꯔꯥ ꯍꯥꯏꯍꯣ ꯆꯦꯡꯒꯤ ꯆꯦꯡꯒꯤ ꯆꯦꯡꯗꯤ ꯕꯣꯔꯥꯗ ꯍꯥꯜꯂꯒ ꯊꯝꯕꯗꯣ ꯑꯗꯨ ꯑꯣꯏꯗꯣꯏꯅꯦ ꯐꯧꯒꯤ ꯂꯧꯔ ꯍꯥꯏꯌꯣ
ꯀꯔꯤꯔ ꯈꯪ ꯈꯪꯗ꯭ꯔꯗꯤ ꯆꯦꯟꯒꯤ ꯂꯧꯔꯥ ꯍꯥꯏꯕ ꯇꯥꯔꯦ
ꯅꯠꯇ꯭ꯔꯣ ꯌꯥꯔꯦ ꯅꯪꯁꯨ ꯅꯣꯛꯒꯅꯣ
ꯆꯕꯤ ꯆꯣꯏ
ꯑꯩ ꯏꯀꯥꯔꯅꯤ ꯀꯣ
ꯑ ꯂꯧꯗ ꯍꯣꯟꯗꯥꯏꯅꯦ ꯀꯣ ꯅꯪꯖꯦ
ꯑꯗꯨ ꯅꯣꯏꯔꯣꯝꯗ ꯍꯧꯗꯥꯡꯗꯤ ꯂꯩꯕ꯭ꯔꯥ ꯍꯧꯗꯥꯡꯗꯤ ꯂꯩꯕ꯭ꯔꯣ
ꯍꯧ ꯍꯧꯗꯣꯡ ꯍꯥꯏꯕꯅꯦ ꯂꯧꯒꯤ ꯀꯣꯠꯅꯕꯔꯣ
ꯅꯠꯇꯦꯍꯦ ꯊꯧꯗꯥꯡ ꯍꯥꯏꯔꯒ ꯂꯥꯛꯏꯀꯣ ꯁꯥ ꯑꯃꯅꯦꯍꯦ
ꯍꯥꯥ
ꯁꯥ ꯃꯈꯜ ꯑꯃꯅꯤ ꯊꯧꯗꯥꯡ ꯈꯪꯗꯦ
ꯐꯪꯗ
ꯑꯦ ꯍꯨꯏꯗꯣꯡꯗꯤ
ꯍꯗꯣꯡ ꯂꯤ ꯈꯉꯤꯍꯦ ꯍ ꯁ
ꯍꯏꯗꯣꯡ ꯈꯪꯗꯦ
ꯍꯨꯏꯗꯣꯡꯁꯨ ꯈꯪꯉꯦ ꯍꯨꯏꯁꯨ ꯈꯪꯉꯦ ꯑꯩ ꯑꯥ ꯑꯩꯅ ꯍꯥꯏꯕꯁꯦ ꯇꯥꯗꯦ
ꯍꯨꯏꯗꯤ ꯇꯣꯡꯉꯥꯜꯂꯦꯍꯦ ꯍꯨꯏꯁꯨ ꯇꯣꯡꯉꯥꯜꯂꯦ ꯍꯧꯗꯣꯡꯑꯁꯨ ꯇꯣꯡꯉꯥꯜꯂꯦ
ꯈꯪꯉꯦ ꯍꯥꯏꯕ ꯇꯥꯕ꯭ꯔꯥ
ꯄꯥꯏꯈꯨ
ꯍꯥ
ꯋꯥꯢꯈꯨ ꯆꯥꯕ꯭ꯔꯥ ꯋꯥꯢꯈꯨ ꯆꯥꯕ꯭ꯔꯥ ꯍꯥꯢꯕ ꯅꯪ
ꯑꯗꯣ ꯑꯗꯨ ꯀ꯭ꯔꯤꯔꯥ ꯑꯩ ꯈꯪꯗꯦꯕ ꯀꯩ
ꯁꯨꯃꯥꯏꯅ ꯇꯧꯕꯗꯣ ꯁꯨꯃꯥꯏꯅ ꯇꯧꯕꯗꯣ ꯍꯥꯏꯔꯒ ꯀꯩ ꯅꯪ ꯎꯗ꯭ꯔꯣ ꯑꯩ ꯁꯨꯃꯥꯏꯅ ꯇꯧꯔꯤꯁꯦ ꯑꯦꯛꯇꯤꯡ ꯇꯧꯔꯤꯁꯦ ꯅꯠꯇꯦꯗ
ꯢꯁ ꯀꯥꯏꯗ ꯎꯗꯣꯏ ꯕ
ꯑꯩ ꯁꯤ ꯁꯤ ꯑꯩ ꯑꯦꯛꯇꯤꯡ ꯇꯧꯔꯤꯁꯤ ꯅꯪ ꯎꯗꯦ
ꯢꯁ ꯀꯅꯥꯅ ꯎꯒꯅꯤ ꯅꯪꯗꯤ ꯐꯖꯅ ꯑꯦꯛꯇꯤꯡ ꯇꯧꯕ ꯃꯥꯜꯂꯦꯍꯦ
ꯅꯪꯒꯤ ꯅꯪꯒꯤꯗꯃꯛ ꯑꯦꯇꯤꯡ ꯇꯧꯔꯒ ꯅꯪ ꯎꯕ ꯐꯪꯉꯦ ꯍꯥꯏꯔꯤꯁꯤ ꯅꯪꯁꯦ ꯀꯔꯤꯒꯤ
ꯑꯗꯨꯅꯦ ꯑꯩꯒꯤ ꯃꯃꯥꯡꯗꯗꯤ ꯇꯧꯗꯕ ꯅꯪꯁꯦ
ꯅꯣꯏꯁꯥꯎꯗꯤ ꯅꯪ ꯈꯨꯝꯃꯒ ꯇꯧꯔꯤꯁꯤ ꯅꯤ
ꯑꯩꯒꯤ ꯃꯃꯥꯡꯗꯗꯤ ꯇꯧꯗꯕ ꯅꯪꯁꯦ
ꯅꯪ ꯑꯩꯈꯣꯏ ꯈꯨꯟꯅꯤꯒꯤ ꯑꯩꯈꯣꯏ ꯈꯨꯟꯒꯤ ꯄꯥꯈꯪꯗꯣ ꯇꯣꯛꯅꯈ꯭ꯔꯕꯣ ꯅꯪ
ꯍꯥ
ꯑꯈꯣꯏ ꯈꯨꯟꯒꯤ ꯄꯥꯈꯪꯗꯣ ꯇꯣꯛꯅꯔꯕꯣ ꯍꯥꯏꯕ ꯅꯪ
ꯇꯣꯛꯅꯔꯕ ꯍꯥꯏꯕꯗꯤ
ꯅꯕꯥꯅꯤ ꯀꯥꯏꯅꯛꯈ꯭ꯔꯕꯣ ꯍꯥꯏꯕ ꯕ꯭ꯔꯦꯛꯀꯠ ꯇꯧꯔꯕꯣ ꯍꯥꯏꯕ ꯅꯕꯥꯅꯤ
ꯀꯅꯥꯔꯣꯗꯣ ꯑꯩ ꯏꯁ ꯑꯩ ꯈꯪꯗꯦ
ꯏꯁ ꯑꯩ ꯈꯪꯗꯤ ꯍꯥꯏ ꯅꯆꯤꯟ ꯊꯤꯕꯗꯣ ꯁꯦꯡꯅ ꯈꯨꯃꯨꯁꯦ ꯁꯦꯡꯅ ꯈꯨꯃꯨꯁꯦ ꯇꯣꯛꯅꯔꯦ
ꯈꯨꯟꯒꯤ ꯄꯥꯈꯪꯗ ꯅꯥꯀꯩ ꯈꯨꯟꯒꯤ ꯄꯥꯈꯪꯗꯣ ꯑꯩ ꯈꯪꯗꯦ ꯀꯅꯥꯔꯣ ꯍꯥꯏꯕꯁꯨ ꯈꯪꯗꯦ
ꯏꯁ ꯅꯕꯥꯅꯤ ꯐꯖꯅ ꯐꯧꯅꯔꯒ ꯂꯩꯕꯗꯣ
ꯍꯣꯏ ꯍꯣꯏ ꯐꯅꯥ ꯂꯩꯔꯒ ꯑꯈꯣꯏ ꯏꯆꯥ ꯑꯅꯤ ꯑꯍꯨꯝ ꯄꯣꯛꯂꯒ ꯑꯩ ꯆꯠꯈ꯭ꯔꯦ
ꯑꯣ ꯅꯆꯥꯗꯣ ꯅꯨꯡꯉꯥꯏ ꯀꯥꯏꯃꯥꯟꯕꯒꯤ ꯑꯩ ꯇꯨꯔꯦꯟꯗ ꯂꯪꯊꯣꯛꯈ꯭ꯔꯦ ꯁꯥꯎꯒꯅꯨꯀꯣ
ꯑ ꯑ ꯑꯗꯨꯔ ꯑ ꯅꯪꯒꯤ ꯈꯨꯁꯤꯅꯦ ꯑꯗꯨꯗꯤ ꯃꯥꯒꯤ ꯄꯠ ꯃꯥꯒꯤ ꯕꯕꯥ ꯃꯅꯥꯛꯇ ꯊꯝꯈ꯭ꯔꯕꯅꯦ ꯑꯩꯗꯤ ꯇꯨꯔꯦꯟ ꯃꯅꯥꯗ ꯅꯪꯅ ꯍꯨꯡꯒꯠꯄ꯭ꯔꯥ ꯈꯪꯗꯦ ꯑꯩꯗꯤ ꯈꯪꯗ꯭ꯔꯦ
ꯎꯝ ꯈꯪꯉꯣ
ꯈꯟꯗꯦ
ꯈꯪꯉꯣ ꯀꯔꯤꯒꯤꯔ ꯅꯪ ꯅꯁꯛ ꯐꯖꯔꯛꯏꯁꯦ ꯌꯥꯝꯅ
ꯑꯗꯨꯗꯤ ꯑꯉꯣꯟꯗ ꯍꯪꯕꯒꯤ ꯋꯥꯔ ꯑꯗꯨꯗꯤ ꯍꯪꯕ ꯌꯥꯕ ꯋꯥꯔꯥ
ꯏꯁ ꯑꯗꯨ ꯍꯪꯉꯨꯗꯨ ꯀꯔꯤ ꯀꯥꯏꯕ ꯂꯩꯕꯔ꯭ꯅꯦ ꯑꯗꯨ ꯀꯔꯤꯒꯤꯔꯥ ꯍꯥꯏꯕ ꯅꯪ ꯅꯁꯛ ꯌꯥꯝꯖꯔꯤꯁꯦ
ꯀꯥꯏꯕ ꯂꯩꯇꯦ ꯑꯗꯨ ꯑꯗꯨ ꯑꯣꯏꯔꯁꯨ ꯁꯤ ꯅꯨꯄꯥꯀꯣ ꯑꯩ ꯉꯥꯡꯕꯁꯦ ꯁꯨꯐ ꯑꯥ ꯃꯇꯝ ꯄꯤꯔꯦ ꯅꯪ ꯆꯩ ꯆꯥꯅꯤ
ꯀꯔꯤ ꯀꯌꯥꯃꯨꯛ ꯄꯤꯕ
ꯅꯪ ꯅꯪꯒꯤ ꯅꯦꯠꯋꯥꯛꯁꯦ ꯐꯠꯇ꯭ꯔꯒ ꯑꯩꯒꯤ ꯑꯩ ꯋꯥ ꯉꯥꯡꯅꯤꯡꯉꯥꯏꯁꯨ ꯁꯨꯡꯄꯤ ꯄꯤꯗꯦ
ꯄꯤꯍꯦ ꯅꯪꯅ ꯉꯥꯡꯗ꯭ꯔꯥꯒ ꯈꯨꯝꯗꯤ ꯈꯨꯝꯗ꯭ꯔꯒ
ꯢꯁ ꯑꯩ ꯉꯥꯡꯉꯤ ꯑꯗꯨꯅ ꯑꯩꯅ ꯉꯥꯡꯕꯗꯤ ꯅꯪꯅ ꯈꯨꯝꯗꯕ ꯑꯗꯨꯒ ꯅꯪꯅ ꯉꯥꯡꯕꯗꯤ ꯈꯨꯝꯃꯣ ꯈꯨꯝꯃꯣ ꯍꯥꯏꯕ ꯌꯥꯔꯣꯏ ꯃꯆꯤꯟ ꯌꯥꯝ ꯀꯜꯂꯕ ꯅꯨꯄꯥꯅꯤ ꯍꯦ ꯅꯪꯁꯦ ꯃꯆꯤꯟ ꯀꯟꯕ ꯅꯨꯄꯥ
ꯀꯟꯗꯦꯍꯦ ꯑꯩꯒꯤ
ꯀꯜꯂꯤꯁꯤꯗꯤ ꯀꯜꯂꯤꯁꯤꯗꯤ ꯑꯗꯣ ꯅꯪꯅ ꯂꯧ ꯆꯠꯄꯗꯣ ꯅꯪꯅ ꯂꯧ ꯆꯠꯄꯗꯣ ꯍꯜꯂꯛꯑꯒ ꯀꯃꯥꯏ ꯀꯃꯥꯏꯅ ꯇꯧꯅꯤ
ꯑꯁ ꯁꯣꯝꯗ ꯀꯩꯅꯣ ꯇꯧꯔꯒ ꯂꯩ
ꯑꯥ ꯅꯪꯁꯦ ꯅꯣꯏ ꯅꯣꯏ ꯑꯥ ꯅꯣꯏꯗꯨꯗꯤ ꯅꯣꯡꯒꯨꯝꯕ ꯆꯨꯗ꯭ꯔꯣ
ꯅꯣꯡ ꯆꯨꯗꯦ ꯅꯣꯡ ꯆꯨꯔꯗꯤ ꯅꯍꯥꯟꯅ ꯂꯧ ꯂꯣꯏꯔꯅꯤ ꯅꯣꯡ ꯆꯨꯗꯕꯒꯤ ꯂꯧꯔꯣꯏꯗꯕ ꯌꯥꯗ꯭ꯔꯦ
ꯑꯦ ꯀꯩꯒꯤ ꯅꯣꯡ ꯆꯨꯔꯤꯁꯦ ꯐꯥꯕ꯭ꯔꯥ ꯇꯥꯕ꯭ꯔꯣ
ꯇꯥꯕ꯭ꯔꯣ
ꯇꯥꯏꯌꯦ ꯇꯥꯏꯌꯦ ꯅꯪꯒꯤ ꯅꯪꯒꯤ ꯈꯣꯟꯁꯦ ꯀꯩ ꯍꯥꯏꯁꯤꯔꯥ ꯆꯞꯄꯦ ꯅꯪꯒꯤ ꯃꯈꯣꯟꯁꯦ ꯌꯥꯝ ꯇꯞꯄꯦ ꯇꯥꯕ꯭ꯔꯥ ꯍꯜꯂꯣ ꯑꯥꯎ ꯇꯌꯦ ꯇꯌꯦ ꯅꯪꯗꯤ ꯇꯥꯗꯕ꯭ꯔꯣ ꯍꯦꯜꯂꯣ ꯍꯦꯜꯂꯣ ꯑꯦ
ꯑꯩꯌꯥ ꯆꯩ ꯆꯥꯒꯅꯤꯀꯣ ꯁꯤ ꯅꯨꯄꯥꯁꯦ ꯎꯝ ꯍꯜꯂꯛꯂꯒ ꯀꯃꯥꯏ ꯀꯃꯥꯏ ꯇꯧꯅꯤ ꯅꯪꯁꯦ ꯑꯩ ꯑꯩ ꯃꯈꯣꯟ
ꯅꯨꯡꯉꯥꯏ ꯅꯨꯡꯉꯥꯏꯀꯣ ꯀꯩꯗꯧꯔꯤꯒꯦ ꯃꯄꯟꯊꯣꯛꯄ ꯌꯥꯕꯔꫭ ꯁꯨꯇꯤ ꯅꯣꯏꯒꯤ ꯍꯣꯁꯇꯦꯜ ꯁꯇꯤꯛ ꯇꯧꯕ꯭ꯔꯣ ꯇꯧꯗꯦ ꯑꯩ ꯏꯟꯌꯦꯟ ꯁꯄꯣꯔꯠ ꯇꯧ ꯃꯥꯅꯤ ꯑꯗꯨꯗ ꯌꯥꯗ꯭ꯔꯦ ꯑꯥꯔꯖꯦꯟꯇꯤꯅꯥ ꯄꯦꯜ ꯕꯤꯇꯥꯔ ꯀꯩ ꯇꯧꯔꯤꯒꯦ ꯃꯄꯥꯟ ꯊꯣꯛꯄ ꯌꯥꯝ ꯍꯦꯜꯂꯣ ꯍꯦꯜꯂꯣ ꯁꯤ ꯑꯉꯥꯎꯕꯁꯦ ꯆꯩꯒ ꯂꯥꯛꯅꯤ ꯇꯥꯕꯔꯣ ꯅꯪꯗꯤ ꯕꯣꯜꯒꯨꯝꯕꯗꯤ ꯌꯦꯡꯕ꯭ꯔꯣ ꯌꯦꯟꯉꯥꯗꯤ ꯀꯅꯥ ꯀꯅꯥꯕꯨ ꯁꯞꯄꯣꯔꯠ ꯇꯧꯕ꯭ꯔꯣ ꯍꯥꯏꯕꯤꯔꯝꯃꯣꯗꯅ ꯅꯪꯅ ꯁꯞꯄꯣꯔꯠ ꯇꯧꯕ ꯇꯤꯝꯗꯣ ꯍꯥꯏꯕꯤꯔꯛꯑꯣ ꯍꯥꯏꯕꯤꯔꯛꯑꯣ ꯍꯥꯏꯕ ꯎꯝ ꯎꯝ ꯈꯥꯠꯈꯔꯦ ꯈꯥꯠꯈꯔꯦ ꯈꯥꯠꯈꯔꯦ ꯃꯤ ꯇꯧꯔꯛꯇ꯭ꯔꯣꯏ ꯑꯗꯨꯗꯤ ꯆꯥꯔꯦ ꯆꯥꯔꯦ ꯆꯥꯛꯇꯤ ꯆꯥꯔꯦ ꯆꯥꯗ꯭ꯔꯤ ꯅꯪꯗꯤ ꯀꯔꯤ ꯇꯤꯃ ꯁꯞꯄꯣꯔꯠ ꯇꯧꯒꯦ ꯑꯩꯗꯤ ꯑꯩꯗꯤꯀꯣ